ꯑ ꯍꯧꯖꯤꯛ ꯑꯩꯈꯣꯏ ꯃꯦꯁꯦꯁ ꯊꯥꯅꯕꯗꯨꯔꯣ
ꯑꯥ ꯑꯣꯏꯗꯣꯏꯅꯦ ꯃꯤꯡꯁꯤꯗꯤ ꯅꯨꯄꯥꯒꯤ ꯃꯤꯡꯅꯦꯀꯣ ꯅꯥꯡ ꯅ ꯅꯪ ꯁꯅꯕꯗꯣ ꯏꯁ ꯅ ꯅꯣꯏ ꯃꯤ ꯂꯣꯏꯅꯃꯛ ꯇꯧꯔꯤꯔꯣ
ꯑ ꯇꯧꯗꯦꯔ ꯍꯥꯏꯗꯤ ꯑꯩꯅ ꯃꯥꯒꯤ ꯀꯩꯅꯣꯗꯣ ꯄꯥꯏꯕ ꯑꯩꯒꯤꯗꯣ ꯌꯥꯗ꯭ꯔꯦꯕꯀꯣ ꯎ ꯑꯗ ꯑꯩꯒꯤꯗꯣ ꯊꯤꯗꯤ ꯌꯥꯌꯦꯦ
ꯑꯗꯣ ꯌꯥꯔꯦ ꯌꯥꯔꯦ ꯌꯥꯔꯦ ꯈ ꯉꯥꯡꯉꯗꯤ ꯇꯣꯛꯑꯁꯦ
ꯑꯁ ꯑꯁ ꯆ
ꯅꯪꯁꯦ ꯑ ꯍꯧꯖꯤꯛꯇ ꯆꯥꯕ ꯂꯣꯏꯔꯦ ꯇ ꯑꯩꯣ ꯎꯦꯛꯒ꯭ꯔꯥꯎ ꯇꯥꯒꯗ꯭ꯔꯅ ꯃꯇꯝ ꯂꯦꯜꯂꯤꯅꯦꯕ ꯅꯪꯅ ꯉꯥꯡꯉꯦ
ꯑꯩꯁꯦ ꯀꯩꯗꯧꯔꯒꯦ
ꯈꯪꯒꯨꯝ ꯂꯥꯛꯀꯨꯝ ꯇꯧꯋꯦ
ꯑꯩꯁꯦ ꯑꯃꯨꯛ ꯈꯪꯉꯕꯣ ꯑꯥ
ꯃꯤꯡꯗ ꯃꯥꯟꯅꯕ ꯂꯩꯕ ꯑꯗꯣ ꯑꯗꯨꯒ ꯑꯩꯅ ꯒꯦꯁ ꯇꯧꯕꯁꯦ ꯆꯨꯝꯃꯝꯃꯗꯤ ꯅꯦꯕꯔ ꯇꯥꯗꯣꯏꯕ
ꯑ ꯎꯝ ꯍꯥꯏꯕꯗꯤ ꯍꯧꯖꯤꯛ ꯅꯪꯅ ꯇꯧꯔꯛꯄ ꯃꯤꯡꯁꯤꯗꯔꯥ ꯅꯠꯇ꯭ꯔꯒ ꯑꯩꯁꯤꯔꯣ
ꯍꯥ
ꯅꯪꯅ ꯈꯪꯕꯒꯨꯝ ꯇꯧꯋꯦ ꯍꯥꯏꯕꯗꯣ ꯅꯪꯅ ꯍꯧꯖꯤꯛ ꯑꯩꯉꯣꯟꯗ ꯀꯣꯜ ꯇꯧꯔꯛꯄꯗꯣ ꯑꯗꯨ ꯑꯗꯨꯒꯤ ꯃꯤꯡꯊ ꯑꯗꯨꯒꯤ ꯃꯤꯡꯗꯨ ꯅꯠꯇꯕ
ꯅꯪꯦ
ꯅꯪ ꯆꯤꯡꯗꯒꯤꯔꯣ ꯇꯝꯄꯥꯛꯇꯒꯤꯔꯣ
ꯑꯥ ꯆꯁꯤꯡꯗ ꯅ ꯆꯁꯤꯡꯤꯡꯗꯗꯒꯤꯅ ꯁꯤꯁꯤꯡꯗꯒꯔ ꯑꯥ
ꯈꯪꯅꯤꯅꯦ ꯅꯪ ꯑꯩꯕꯨ ꯈꯪꯕ꯭ꯔꯣ
ꯑ ꯈꯪꯕꯗꯤ ꯅꯠꯇꯦꯕ ꯑꯗꯨꯝ ꯅꯪ ꯃꯤꯡꯗꯣ ꯐꯦꯃꯤꯂꯤꯌꯔ ꯑꯣꯏꯌꯦ ꯍꯥꯏꯕ ꯑꯗꯨꯒ ꯑ ꯏꯕꯥꯅꯤꯗꯤ ꯈꯪꯅꯗꯦ ꯑꯗꯣ ꯑꯗꯨ ꯑꯣꯏꯔꯁꯨ ꯃꯤꯉꯣꯟꯗꯒꯤ ꯑꯗꯨꯝ ꯈꯪꯉꯛꯄꯗꯣ ꯃꯤꯡꯗꯣ ꯍꯥꯏꯐꯦꯠ ꯃꯥꯟꯅꯩ ꯑꯗꯨꯒꯤ ꯑꯩꯅ ꯒꯦꯁ ꯇꯧꯕ ꯃꯤ ꯗꯣ ꯑꯣꯏꯔꯝꯒꯗ꯭ꯔꯅ ꯈꯟꯕ ꯑꯩꯗꯣ
ꯑꯣꯏꯔꯝꯕ ꯌꯥꯏ ꯑꯣꯏꯔꯝꯗꯕ ꯌꯥꯏ
ꯅꯪꯒꯤ ꯃꯤꯡꯗꯣ ꯃꯥꯟꯅꯕ ꯌꯥꯝ ꯂꯩꯌꯦ
ꯎꯝ ꯅꯪ ꯅꯪ ꯆꯤꯡꯗꯒꯤꯅꯦ ꯆꯤꯡꯗꯒꯤꯗꯤ ꯃꯥꯜꯂꯤꯅꯦ
ꯑ
ꯍꯥꯏꯗꯤ ꯂꯣꯟꯗꯣ ꯑꯧ ꯂꯣꯟꯗꯣ ꯀꯩꯁꯨ ꯀꯩ ꯍꯥꯏꯅꯤ ꯂꯣꯟꯗꯣ ꯐꯖꯅ ꯑꯗꯨꯝ ꯈꯣꯏꯗꯕꯤꯗ ꯉꯥꯡꯉꯦꯕꯀꯣ ꯑꯩꯅ ꯑꯩꯅ ꯑꯗꯨꯝ ꯋꯥꯔꯤ ꯁꯥꯟꯅꯔꯛꯄꯗ ꯍꯥꯏꯗꯤ ꯑ ꯂꯣꯟꯗꯣ ꯌꯥꯝ ꯈꯣꯏꯕ ꯊꯦꯡꯅꯩꯕꯀꯣ ꯑꯗꯨ ꯀꯥꯏꯗꯒꯤꯅꯣ ꯍꯥꯏꯗꯤ ꯆꯤꯡꯂꯣꯝꯗꯒꯤꯅꯦ ꯑꯗꯨꯝ ꯍꯥꯏ ꯑꯩꯁꯨ ꯆꯤꯡꯗꯒꯤꯗꯤ ꯑꯣꯏꯕꯅꯦꯕꯀꯣ
ꯑꯣ ꯅꯪꯒꯤꯁꯨ ꯄꯥꯛ ꯈꯣꯏꯗꯦꯗ ꯑꯗꯣ ꯉꯁꯥꯏꯗꯤ ꯑꯩ ꯉꯥꯡꯗꯕꯤꯗ ꯅꯣꯛ ꯅꯣꯛꯑꯒ
ꯑꯁ ꯀꯩꯒꯤꯅꯣ
ꯀꯩ ꯀꯤꯔꯕꯅꯦ ꯍꯥꯏꯗꯤ ꯑꯩꯅ ꯉꯥꯡꯕ ꯃꯤꯗꯣ ꯌꯥꯝ ꯈꯣꯏꯕ ꯑꯗꯨꯗꯨꯒꯤ ꯑꯗꯨꯒ ꯑꯩ ꯑꯩꯈꯣꯏ ꯃꯁꯦꯟ ꯑꯣꯏꯅꯕꯒꯤ ꯀꯩ ꯍꯥꯏꯅꯤ ꯑꯗꯨꯝ ꯐ꯭ꯔꯦꯟ ꯑꯣꯏꯕ ꯃꯤꯗ ꯉꯥꯡꯕ ꯒ ꯐ꯭ꯔꯦꯟ ꯑꯣꯏꯗꯕ ꯃꯤꯒ ꯑꯅꯤ ꯉꯥꯡꯕꯁꯦ ꯅꯣꯛꯅꯤꯡꯕ ꯐꯥꯎꯕꯅꯦꯕ ꯑꯗꯨꯗꯨꯒꯤ ꯃꯥ ꯃꯥꯗꯨꯗꯤ ꯑ ꯀꯩꯝ ꯈꯟꯗꯅ ꯑꯗꯨꯝ ꯉꯥꯡ ꯈꯔꯦꯕꯀꯣ ꯑꯩ ꯅꯣꯛꯑꯁꯨ ꯑꯗꯣ ꯑꯩ ꯇꯥꯕꯗꯤ ꯉꯝꯗ꯭ꯔꯦꯕ
ꯌꯥꯝ ꯂꯩꯕꯅꯦ ꯍꯥꯏꯗꯤ ꯑꯩꯁꯨ ꯋꯥꯔꯤ ꯌꯥꯝ ꯁꯥꯟꯅꯔꯛꯑꯦꯕꯀꯣ ꯅꯨꯄꯥꯁꯨ ꯅꯨꯄꯤꯁꯨ ꯑꯗꯣ ꯂꯣꯟ ꯈꯣꯏꯕ ꯃꯌꯥꯝ ꯊꯦꯡꯅꯩꯕꯀꯣ ꯑꯗꯨꯗꯒꯤ ꯃꯣꯏꯁꯦ ꯀꯥꯏꯗ ꯀꯗꯩꯅꯣ ꯍꯥꯏꯔꯗꯤ ꯆꯤꯡꯗꯩꯅꯦꯅ ꯉꯥꯛꯇ ꯍꯥꯏꯔꯛꯑꯦꯕ ꯑꯩ ꯑꯩꯁꯨ ꯆꯤꯡꯗꯩꯗꯤ ꯑꯣꯏꯕꯅꯦꯕꯀꯣ ꯑꯗꯣ ꯇꯝꯄꯥꯛꯇ ꯂꯩꯌꯦ ꯅꯪꯗꯤ ꯀꯥꯏꯗ ꯂꯩꯒꯦ
ꯑ ꯑꯩꯁꯨ ꯑꯗꯋꯥꯏꯗ ꯂꯩꯌꯦ
ꯑꯣ ꯅꯪꯁ ꯀꯨꯀꯥꯔ ꯂꯩꯕ꯭ꯔꯥ ꯀꯣꯂꯦꯖ ꯂꯣꯏꯔꯕꯣ ꯎꯝ ꯀꯣꯂꯦꯖ ꯂꯣꯏꯔꯒ ꯀꯩꯅꯣ ꯊꯕꯛ ꯇꯧꯔꯤꯔ ꯅꯠꯇ꯭ꯔ ꯀꯩꯅꯣ
ꯑꯥ ꯊꯕꯛ ꯇꯧꯔꯤꯅꯦ
ꯌꯥꯝ ꯐꯩꯌꯦꯅꯦ
ꯅꯪꯗꯤ ꯂꯥꯁꯇ ꯅꯆꯦ ꯑꯣꯏꯔꯝꯗꯅꯀꯣ
ꯑꯣꯏꯔꯝꯕꯁꯨ ꯌꯥꯏꯀꯣ ꯑꯩꯁꯨ ꯀꯣꯂꯦꯖ ꯂꯣꯏꯔꯦ ꯑꯗꯨꯒ ꯊꯕꯛ ꯍꯥꯏꯕꯗꯤ ꯊꯕꯛꯇꯤ ꯑꯗꯨꯝ ꯄꯥꯔꯠ ꯇꯥꯏꯝ ꯖꯣꯕꯀꯨꯝꯕ ꯇꯧꯋꯦ ꯑꯗꯣ ꯆꯍꯤ ꯀꯌꯥ ꯁꯨꯔꯒꯦ ꯅꯪ
ꯅꯠꯇꯕ ꯄꯥꯔꯠ ꯇꯥꯏꯝ ꯑꯣꯏꯕ
ꯑꯥ
ꯑꯣ ꯀꯥꯏ ꯀꯥꯏ ꯖꯒꯥꯗ ꯇꯧꯒꯦ
ꯑꯁꯤ ꯀꯩꯅꯣꯔꯣꯝꯗ ꯅꯛꯄꯅꯦ ꯑꯩꯒꯤ ꯂꯩꯐꯝꯒꯀꯣ ꯑꯩꯅ ꯂꯩꯕꯗꯣ ꯕꯖꯥꯔꯁꯨ ꯌꯥꯝ ꯅꯛꯄ ꯑꯗꯨꯝ ꯃꯦꯟ ꯇꯥꯕ ꯃꯐꯝ ꯑꯣꯏꯕꯀꯣ ꯑ ꯀꯩ ꯍꯥꯏꯁꯤꯔ ꯈꯪꯗꯦ ꯑꯩ ꯀꯣꯟꯅ ꯍꯥꯏꯕꯤꯔꯒꯦ ꯅꯪꯗꯤ ꯀꯥꯏꯗ ꯀꯔꯝꯕ ꯖꯒꯥꯗ ꯂꯩꯒꯦ
ꯑꯩꯈꯣꯏ ꯆꯤꯡꯃꯤ ꯌꯥꯝ ꯇꯥꯕ ꯃꯐꯝꯗꯣ
ꯇꯥꯗꯤꯌꯦ ꯇꯥ
ꯑꯩꯈꯣꯏ ꯆꯤꯡꯃꯤ ꯌꯥꯝ ꯇꯥꯕ ꯃꯐꯝꯗꯣ
ꯑꯣ ꯑꯣ ꯑꯣ ꯈꯪꯉꯦ ꯈꯪꯉꯦ
ꯑ ꯑꯗꯨꯗ
ꯆꯍꯤ ꯀꯌꯥ ꯁꯨꯔꯒꯦꯅ
ꯗꯥꯏꯔꯦꯛ ꯍꯥꯏꯕ ꯌꯥꯒꯗ꯭ꯔꯣ ꯍꯥꯏꯁꯦ
ꯌꯥꯗꯕ꯭ꯔꯣ
ꯌꯥꯗꯕꯣ ꯃꯥꯂꯦ ꯍꯦ
ꯎꯝ ꯑꯩꯗꯤ ꯑꯩꯗꯤ ꯍꯦꯛ ꯍꯧꯕꯗꯩ ꯑꯗꯨꯝ ꯍꯥꯏꯅꯩꯌꯦ
ꯑꯍꯨꯝꯗ ꯑꯍꯨꯝꯗ
ꯑꯍꯨꯝꯗꯥ
ꯎꯝ ꯒꯦꯁꯥꯎ ꯎꯝ
ꯑꯅꯤ ꯂꯩꯌꯦꯗꯅ ꯑꯍꯨꯝ
ꯑꯥ
ꯑꯗꯨꯗꯤ ꯑꯩꯅ ꯌꯥꯝꯃꯤꯅꯦ
ꯁꯦꯡꯒꯤꯔꯣ
ꯑꯩꯅ ꯑꯅꯤꯒ ꯃꯉꯥ
ꯑꯗꯨ ꯑꯣꯏꯔꯗꯤ ꯅꯪꯅ ꯑꯉꯥꯡ ꯑꯣꯏꯔꯤꯅꯤꯗ
ꯀꯩꯅꯣꯅꯉꯥꯏꯁꯦ ꯅꯪ ꯑ ꯀꯩꯅꯣ ꯑꯣꯏꯗꯣꯏꯔꯣ ꯑꯍꯨꯝ ꯑꯍꯨꯝ ꯄ꯭ꯂꯁ ꯑꯣꯏꯗꯣꯏꯔꯣ ꯅꯪꯒꯤꯁꯦ
ꯅꯠꯇ ꯍꯦ ꯎ ꯏꯔ ꯑꯣꯐ ꯔꯊ ꯑꯩꯅ ꯍꯥꯏꯔꯤꯁꯦ ꯑꯍꯨꯝ ꯍꯥꯏꯁꯦ
ꯑ ꯃꯥꯖꯟ ꯎꯝ ꯗꯦꯠ ꯔꯅ ꯇꯔꯒ ꯑ ꯀꯩꯅꯣꯗ꯭ꯔꯕ ꯑ ꯏꯔꯗꯣ ꯑꯣ ꯑꯃꯀꯌꯅꯦꯦ
ꯎ ꯊꯥꯈ꯭ꯔꯕꯅꯦ ꯌꯦꯡꯉꯣ
ꯀ ꯑ ꯑꯩꯅ ꯑꯩ ꯑꯩꯅ ꯍꯜꯂꯦ ꯑꯩꯅ
ꯎꯝ
ꯑ ꯃꯥꯅꯦ ꯑꯩꯅ ꯍꯜꯂꯦ ꯀꯩꯒꯤꯅꯣ
ꯎ ꯑꯉꯥꯡ ꯑꯉꯥꯡꯒꯤ ꯋꯥꯉꯥꯡ ꯃꯥꯜꯂꯦꯕ ꯍꯥꯏꯁꯦ ꯌꯥꯝ ꯍꯟꯊꯕꯤ ꯑꯣꯆꯦꯅꯦꯅꯦ ꯎꯝ ꯍꯜꯂꯣ ꯇꯥꯕ꯭ꯔꯣ ꯍꯜꯂꯣ ꯔꯣ ꯔꯣ ꯇꯥꯗꯔꯦ ꯇꯥꯗꯔꯤ ꯀꯃꯥꯏꯅ ꯇꯧꯅꯤ ꯇꯥꯔꯗꯤ ꯈꯨꯝꯕꯤꯣ